ꯎꯝ
ꯑꯥꯎ ꯇꯥꯏꯌꯦ ꯇꯥꯏꯌꯦ ꯀꯔꯤꯗꯧꯔꯤꯅꯣ ꯀꯩꯗꯧꯔꯤꯅꯣ
ꯍꯧꯖꯤꯛꯀꯤ ꯋꯥꯗꯣ ꯀꯔꯤ ꯋꯥꯗ ꯀꯥꯎꯁꯨ ꯀꯥꯎꯈ꯭ꯔꯦꯗ ꯌꯥꯗ꯭ꯔꯦꯕꯣ ꯀꯣꯛꯁꯦ
ꯍꯧꯖꯤꯛꯀꯤ ꯋꯥꯔꯥ ꯌꯦꯟꯗꯦꯝꯒꯤ ꯋꯥꯅꯤ
ꯑꯗꯣ ꯁꯟꯗꯦꯗ ꯁꯤꯡꯖꯨ ꯁꯤꯡꯖꯨ ꯆꯥꯕ ꯆꯠꯁꯤꯔꯣ ꯀꯥꯏꯗ ꯆꯠꯁꯤꯔꯣ
ꯑꯁ ꯑꯩ ꯑꯉꯥꯡꯒꯤꯁꯨ ꯅꯪ ꯑꯩ ꯑꯉꯥꯡ ꯄꯨꯕꯤꯒꯦꯔꯥ ꯑꯗꯨꯗꯤ
ꯌꯥꯏꯅꯦ ꯌꯥꯏꯌꯦ ꯄꯨꯕꯤꯒꯦ ꯂꯥꯛꯑꯣꯏꯔꯣ ꯃꯥ
ꯀꯥꯏꯗ ꯀꯥꯏꯗ ꯍꯤꯡꯖꯨ ꯆꯥꯁꯤꯔꯥ ꯈꯪꯗꯦ ꯑꯩꯈꯣꯏꯗ ꯆꯥꯁꯤ ꯂꯥꯛꯑꯣ
ꯑꯁ ꯇꯜꯂꯦ
ꯑꯗꯣ ꯑꯩ ꯏꯆꯦꯈꯣꯏꯗꯗꯤ ꯃꯈꯥꯗ
ꯑꯗꯨ ꯑꯁ ꯑꯁꯤꯗꯩꯗꯤ ꯌꯥꯏꯌꯦ
ꯑꯗꯨꯗꯤ ꯌꯥꯕ꯭ꯔꯥꯅꯦ ꯅꯪ ꯅꯍꯥꯟꯗꯤ ꯏꯀꯥꯏꯒꯟꯕꯗꯣ ꯌꯥꯔꯦꯀꯣ ꯄꯛꯇ꯭ꯔꯦ ꯅꯪꯒꯣ ꯑꯩ ꯏꯆꯦ ꯈꯣꯠꯇ ꯂꯥꯛꯑꯣ ꯍꯥꯏꯔꯒ ꯅꯪꯗꯤ ꯏꯀꯥꯏꯌꯦ ꯏꯀꯥꯏꯌꯦ ꯇꯜꯂꯦ ꯃꯤ ꯂꯩꯔꯝꯃꯅꯤ ꯃꯤ ꯂꯩꯔꯝꯒꯅꯤꯒ ꯍꯥꯏꯕꯗꯣ ꯅꯪꯅ
ꯅꯣꯏ ꯏꯆꯦꯈꯣꯏꯗ ꯍꯥꯏꯕ꯭ꯔꯣ
ꯍꯣꯏ
ꯑꯁ ꯑꯥ ꯑꯗꯨ ꯏꯆꯦ ꯑꯣꯔ ꯑꯗꯨ ꯑꯗꯥ ꯍꯥꯏꯔꯣꯏꯁꯦ ꯑꯗꯨ ꯑꯥ ꯃꯤ ꯃꯤꯒꯤ ꯌꯨꯝꯗ ꯅꯠꯇꯕ ꯇꯧꯁꯦ
ꯑꯁ ꯅꯪꯒꯤꯗꯤ ꯅ ꯅꯣꯡ ꯆꯨꯔꯗꯤ ꯀꯃꯥꯏ ꯇꯧꯅꯤ
ꯅꯨꯡ ꯆꯨꯔꯗꯤ ꯆꯥꯔꯦ
ꯌꯥꯔꯦ ꯅꯪꯁꯨ
ꯆꯥꯊꯣꯛꯛꯗꯤ ꯍꯥꯏꯕꯅꯦ ꯅꯣꯡ ꯆꯨꯗꯤ ꯀꯌꯥ ꯆꯥꯕ ꯅꯨꯡꯉꯥꯏꯔꯣꯏꯗ ꯑꯗꯨꯗꯤ ꯅꯣꯡ ꯆꯨꯔꯗꯤ ꯑ ꯌꯦꯔꯨꯝꯒꯨꯝꯕ ꯌꯦꯔꯨꯝꯒꯨꯝꯕ ꯀꯩꯅꯣ ꯏꯁꯄꯥꯏꯁꯤ ꯅꯨꯣꯗꯜꯁꯀꯨꯝꯕ ꯊꯧꯔꯒ ꯆꯥꯕ ꯌꯥꯏꯌꯦꯍꯦ
ꯎꯝ ꯆꯥꯁꯦ ꯅꯣꯏ ꯌꯨꯝꯗ
ꯑꯩꯒꯤ ꯌꯨꯝꯗ ꯑꯩꯒꯤ ꯌꯨꯝꯗ ꯆꯥꯕ ꯅꯨꯡꯉꯥꯏꯔꯣꯏ
ꯑꯗꯨꯗ ꯑꯩ ꯌꯨꯝꯗ ꯂꯥꯛꯑꯣꯅ
ꯑꯁ ꯅꯪꯒꯤ ꯅꯨꯪꯉꯥꯏꯔꯣꯌꯦꯕ ꯈꯡꯕꯩ ꯅꯥꯇꯦ ꯏꯀꯥꯏꯕꯩ ꯅꯥꯇꯦꯕꯥ ꯐ꯭ꯔꯤ ꯑꯣꯏꯗꯦ ꯍꯥꯏꯕꯥ
ꯍꯣꯏ ꯍꯣꯏ ꯅꯪꯅ ꯅꯪꯅ ꯂꯩꯅꯤꯡꯕ ꯃꯐꯝ ꯍꯥꯏꯌꯣ ꯑꯃ꯫
ꯑꯗꯨꯗꯤ ꯀꯩꯅꯣ ꯎꯝ ꯑꯁꯤ__ ꯀꯩ ꯍꯥꯏ ꯅꯣꯏꯒꯤ ꯃꯅꯤꯡꯒꯤ ꯂꯩꯁꯥꯕꯤ ꯑꯃ__ ꯃꯥꯒꯤ ꯌꯨꯝꯗꯨ ꯃꯤ ꯌꯥꯝꯕ꯭ꯔꯣ ꯍꯧꯖꯤꯛꯇꯣ
ꯀꯅꯥ ꯑꯣ꯫ ꯑꯩ ꯑꯩꯈꯣꯏ ꯃꯅꯥꯛ
ꯑꯃꯗꯣ ꯈꯔ ꯎ ꯎꯝ ꯑꯗꯨ ꯅꯠꯇꯕ ꯑꯃꯗꯣ꯫
ꯀꯅꯥ ꯍꯥꯏ ꯃꯅꯤꯡꯒꯤ ꯅꯪ ꯅꯍꯥꯟ__ ꯄꯥꯎ ꯐꯥꯎꯅꯕ ꯅꯨꯄꯤꯗꯨꯔꯥ꯫
ꯑꯣ
ꯄꯥꯎ ꯐꯥꯎꯅꯕ ꯅꯨꯄꯤꯗꯣ ꯅꯪꯅ ꯑꯣ ꯑꯗꯣ ꯑꯗꯨ__ ꯑꯣ ꯑꯣ ꯑꯣ ꯑꯗꯨꯒꯤ ꯌꯨꯝꯗ ꯈꯪꯗꯦ꯫ ꯃꯤ ꯂꯩꯒꯅꯤ ꯃꯣꯏꯗꯤ ꯃꯤ ꯌꯥꯝꯃꯤꯗ ꯍꯣꯏ꯫
ꯃꯣꯏꯒꯤ ꯗꯇꯥꯈꯣꯏ ꯗꯗꯥꯒꯤ ꯅꯨꯄꯤ ꯈꯣꯏꯁꯨ ꯂꯩꯏꯔꯝꯅꯤꯀꯣ꯫
ꯑ ꯅꯪꯒꯤ ꯅꯨꯄꯤꯈꯣꯏꯁꯨ ꯃꯄꯥꯁꯨ ꯃꯥꯃꯁꯨ__ ꯃꯄꯥꯇꯣꯟꯁꯨ ꯌꯥꯝꯅ ꯂꯩꯌꯦꯗ꯫ ꯃꯣꯏ ꯕꯥꯆꯧꯁꯨ ꯂꯩꯕꯅꯦ꯫ ꯃꯤ ꯌꯥꯝꯃꯦ ꯑꯉꯥꯡ ꯑꯉꯥꯡꯖꯨ ꯂꯩꯔꯝꯒꯅꯤ ꯃꯣꯏ꯫
ꯑꯣ ꯑꯣ ꯑꯣ ꯑꯣ ꯑꯉꯥꯡ ꯂꯩꯀꯣ꯫ ꯑꯣ ꯂꯩꯌꯦ ꯍꯥꯏ꯫
ꯎꯝ꯫
ꯑꯗꯨ ꯑꯣꯏꯔꯗꯤ ꯑ ꯈꯪꯗꯦ꯫
ꯈꯜꯂꯣ ꯐꯖꯅ ꯈꯜꯂꯣ ꯈꯜꯂꯣ ꯅꯪꯅ ꯍꯥꯏꯕꯗꯣ ꯑꯩ ꯑꯗꯨꯝ ꯌꯥꯔꯅꯤ꯫
ꯍ ꯍꯥ ꯍꯥ ꯈꯟꯂꯣ
ꯑꯩꯈꯣꯏ ꯑꯩꯈꯣꯏ ꯏꯆꯦꯈꯣꯏꯗ ꯆꯥꯔꯁꯦ ꯅꯣꯏ ꯂꯩ__ ꯀꯥꯏꯗ ꯂꯩꯕꯗꯣ ꯅꯣꯏ ꯌꯨꯝꯒꯤ ꯃꯈꯥꯗ ꯂꯩꯕꯗꯣ__
ꯍꯥ ꯍꯥ ꯍꯥ ꯑꯩꯒꯤ ꯏꯆꯦꯒꯤ ꯌꯨꯝꯗꯁꯨ__ ꯇꯨ ꯌꯥꯥꯏꯑꯦꯅꯥ꯫
ꯏꯆꯦ ꯅꯆꯦꯒꯤ ꯌꯨꯝ ꯌꯥꯝ ꯃꯤ ꯌꯥꯃꯤꯍꯦ꯫
ꯌꯥꯝꯗꯦ ꯁꯟꯗꯦꯗ ꯃꯣꯏꯗꯤ ꯂꯩꯇꯕꯅꯦ꯫ ꯏꯆꯦꯈꯣꯏꯒ ꯈꯔꯗ ꯂꯩꯕꯅꯤ ꯀꯅꯥꯕꯨ꯫
ꯅ ꯅꯆꯦꯒ ꯆꯥꯔꯣ ꯑꯗꯨꯗꯤ ꯑꯩꯗꯤ ꯏ ꯀꯥꯏꯖꯩ ꯃꯤ ꯌꯥꯝꯃꯦ ꯑꯩ ꯏꯆꯥꯁꯨ ꯑꯃꯨꯛ ꯌꯥꯎꯒꯅꯤ꯫ ꯏꯀꯥꯏꯌꯦ ꯅꯣꯏ ꯕꯥꯆꯧꯁꯨ ꯂꯩꯒꯅꯤ ꯀꯅꯥ ꯅꯣꯏ ꯅꯪꯒꯤ ꯕ꯭ꯔ ꯂꯤꯇꯔ ꯑꯃꯗꯣ ꯆꯥꯎ ꯆꯥꯎꯕꯗꯣ ꯑꯗꯨꯁꯨ ꯂꯩꯒꯅꯤ
ꯏꯁ ꯀꯃꯥꯏ ꯀꯣ
ꯏꯅꯦꯁꯨ ꯂꯩꯒꯅꯤ ꯑꯁ ꯑꯩ ꯀꯥꯏꯌꯦ ꯅꯪꯁꯨ ꯑꯁꯨꯃꯥꯏꯅ ꯍꯥꯏꯔꯤꯅꯦ ꯑꯩ ꯑꯩꯁꯨ ꯑꯩꯈꯣꯏꯗ ꯂꯥꯛꯑꯣ ꯍꯥꯏꯔꯒ ꯑ ꯅꯣꯏ ꯐ꯭ꯔꯤꯗꯗꯩ ꯑꯃꯨꯛ ꯌꯥꯝ ꯂꯩꯌꯦ ꯃꯤ ꯍꯥꯏ ꯑꯃꯨꯛ ꯍꯥꯏꯌꯦ ꯅꯪꯁꯨ ꯆꯞ ꯃꯅꯩ ꯑꯗꯣ
ꯑꯦ ꯆꯞ ꯃꯅꯩ ꯑꯗꯨꯗꯤ
ꯑꯗꯣ ꯑꯗꯣ ꯏꯃꯥꯟꯅꯕꯤꯈꯣꯏ ꯀꯩꯅꯣ ꯃꯈꯥꯗ ꯂꯧꯗ ꯀꯩꯅꯣ ꯂꯩꯕꯗꯣ ꯍꯩꯅꯧ ꯄꯥꯝꯕꯤ ꯆꯥꯎꯕ ꯂꯩꯕꯗꯣ
ꯑꯣ ꯑꯣ
ꯑꯗꯨꯗ ꯅꯣꯡ ꯆꯨꯗ꯭ꯔꯗꯤ ꯆꯠꯁꯦ
ꯌꯥꯏꯑꯦ ꯑꯗꯨꯗ ꯆꯠꯁꯦ
ꯎꯝ ꯐꯛ ꯄꯨꯔꯒ ꯆꯠꯁꯦ
ꯎꯝ ꯑꯗꯨ ꯍꯥꯏꯔꯛꯄ ꯌꯥꯗꯔꯣ
ꯂꯧ ꯂꯩꯌꯦꯅ ꯌꯥꯝ ꯀꯥꯎꯕꯨ ꯀꯥꯎꯔꯨꯔꯦꯍꯦ
ꯑꯗꯨ ꯃꯐꯝ ꯂꯩꯔꯝ ꯎꯝ ꯃꯐꯝꯗꯣ ꯀꯩꯅꯣ ꯎꯝ ꯀꯔꯤ ꯅꯣꯡꯁꯤꯡ ꯊꯝꯂꯝꯝꯃꯅꯤ
ꯈꯪꯗꯦ
ꯅꯣꯏ ꯀꯩꯅꯣꯗꯗꯤ ꯑꯩꯈꯣꯏ ꯏꯃꯥꯟꯅꯕꯤ ꯑꯃ ꯂꯨꯍꯣꯡꯈꯤꯕꯗꯣ ꯅꯣꯏꯕꯤꯗꯣ
ꯀꯅꯥꯅꯣ ꯑꯣ ꯎꯝ ꯎꯝ ꯎꯝ ꯑꯁ ꯀꯗꯥꯏꯗꯒꯤ ꯑꯗꯨꯗꯤ
ꯇꯜ ꯇꯜꯂꯦꯗꯀꯣ
ꯑꯦ ꯑꯦ ꯑꯩ ꯀꯩꯅꯣ ꯐꯥꯎꯁꯨ ꯐꯥꯎꯅꯗꯦꯗ ꯃꯣꯏꯕꯨ ꯃꯥꯒꯤ ꯃꯅꯥꯎ ꯅꯨꯄꯤꯗꯣ ꯑꯗꯨꯒꯤ ꯈꯪꯗꯦ ꯑ ꯐꯥꯎꯅꯔꯗꯤ ꯆꯠꯄ ꯌꯥꯕ ꯑꯗꯨ ꯐꯥꯎꯅꯗꯕꯒꯤꯀꯣ ꯈꯔ ꯇꯜꯂꯦꯕ
ꯎꯝ
ꯅꯣꯏ ꯏꯅꯦ ꯈꯣꯏ ꯂꯥꯛꯑꯕꯣ
ꯂꯥꯛꯈ꯭ꯔꯦ ꯇꯥꯕ꯭ꯔꯥ
ꯎꯝ
ꯑꯣ ꯂꯥꯛ ꯑꯁ ꯅꯪꯒꯤ ꯅꯥꯀꯣꯡꯁꯤ ꯌꯥꯝ ꯁꯦꯡꯉꯤꯍꯦ
ꯌꯥꯗꯕꯅꯤꯕ ꯁꯤꯒꯤ ꯁꯦ
ꯑꯩ ꯅꯥꯀꯣꯡ ꯄꯪꯕ ꯃꯥꯥꯟꯅꯦ ꯅꯪꯉꯣꯟꯗꯒꯤ
ꯑꯩꯈꯣꯏꯒꯤ ꯌꯦꯟ ꯑꯩꯈꯣꯏꯒꯤ ꯉꯥꯅꯨꯁꯤꯡ ꯀꯩꯅꯣ ꯈꯣꯡꯕꯗꯣ ꯇꯥꯗꯕ꯭ꯔꯣꯅꯦ ꯅꯪꯗꯤ
ꯑꯁ ꯕꯦꯛꯒ꯭ꯔꯥꯎꯟꯗ ꯈꯔ ꯈꯔꯗꯤ ꯇꯥꯏꯌꯦ ꯑꯗꯨꯕꯨ ꯁꯦꯡꯅꯗꯤ ꯇꯥꯗꯦ
ꯌꯥꯗꯕꯅꯤꯕ
ꯎꯝ ꯌꯦꯟ ꯆꯥꯅꯤꯉꯥꯏ ꯌꯥꯝ ꯂꯩꯔꯕ꯭ꯔꯣ ꯅꯣꯏꯗ
ꯆꯥꯎꯕ ꯂꯩꯥꯇꯦ
ꯑꯩꯈꯣꯏꯁꯨ ꯆꯥꯎꯕ ꯆꯥꯎꯕ ꯂꯩꯇꯕ ꯑꯃ ꯑꯃꯗꯤ ꯌꯥꯝꯁꯨ ꯆꯥꯎ ꯆꯥꯎꯕꯗꯤ ꯑꯣꯏꯗꯦ ꯑꯗꯨꯕꯨ ꯈꯔ ꯆꯥꯎꯕꯗꯤ ꯂꯩꯑꯦ
ꯌꯦꯟꯗꯣ ꯆꯥꯎꯔꯁꯨꯀꯣ ꯃꯁꯛꯇꯣ ꯌꯦꯡꯕ ꯀꯥꯟꯗ ꯆꯥꯎꯔꯖꯨꯀꯣ ꯀꯩꯅꯣ ꯇꯧꯔꯗꯤ ꯑꯃꯨꯛ ꯄꯤꯛꯇꯨꯅꯦꯕ ꯃꯣꯏꯒꯤ ꯀꯩꯅꯣ ꯎꯝ ꯃꯍꯧ ꯁꯥꯗꯣ ꯑꯗꯨꯃꯥꯏꯅ ꯇꯧꯋꯦꯕ ꯑꯗꯨ ꯑꯣꯏꯔꯖꯨ ꯃꯣꯏꯒꯤ ꯃꯍꯥꯎꯗꯣ ꯇꯣꯡꯉꯥꯜꯂꯦꯕ
ꯎꯝ ꯀꯩꯅꯣ ꯏꯆꯦ ꯑꯩꯈꯣꯏꯒꯤ ꯌꯦꯟꯗꯣ ꯑꯁ ꯀꯪꯕꯗꯣ ꯀꯪꯕꯗꯣ ꯌꯥꯝ ꯋꯥꯡꯉꯒ ꯅꯪ ꯎꯕ꯭ꯔꯥ ꯑꯩ ꯃꯃꯤꯡꯗꯤ ꯃꯃꯤꯡꯗꯤ ꯈꯪꯗꯦ ꯅꯣꯏ ꯅꯣꯏ ꯌꯨꯝꯒꯤ ꯃꯈꯥꯗ ꯂꯩꯕꯗꯣ ꯇꯦ ꯍꯣꯏ ꯑꯗꯨ ꯑꯗꯨ ꯑꯩꯈꯣꯏꯒꯤ ꯌꯦꯟꯗꯣ ꯑꯁ ꯌꯥꯝ ꯋꯥꯡꯉꯒꯀꯣ ꯕ꯭ꯂꯦꯛ ꯑꯣꯏꯔꯒ ꯑꯁ ꯑꯩꯅꯣ ꯃꯣꯏ ꯂꯩꯕꯅꯦ ꯑꯃ ꯌꯦꯡꯉꯣ ꯅꯪ ꯅꯣꯛꯅꯤꯡꯕꯅꯦ ꯃꯁꯛꯇꯣ
ꯎꯝ ꯍꯨꯝ ꯏꯁ ꯑꯉꯛꯄꯅꯤꯍꯦ ꯑꯩꯕꯨ ꯀꯥꯡꯕ꯭ꯔꯣ ꯀꯥꯡꯉꯦ ꯍꯥꯏꯅ
ꯐꯥꯒꯤ ꯇꯧꯕ ꯀꯪꯕ ꯚꯦꯔꯥꯏꯇꯤꯅꯦ ꯑꯗꯣ ꯃꯣꯏꯒꯤꯗꯣ
ꯑꯩ ꯀꯪꯕ꯭ꯔꯥ ꯀꯪꯗꯕ꯭ꯔꯥ ꯅꯪꯪ ꯈꯪꯅꯤ
ꯀꯩꯅꯣꯗ ꯏꯝꯐꯥꯜꯗ ꯂꯩꯔꯒ ꯂꯥꯛꯄꯅꯦ ꯍꯥꯏꯌꯦ ꯑꯗꯨꯒꯤ ꯌꯦꯟꯗꯣ
ꯑꯣ ꯑꯗꯣ ꯂꯣꯀꯦꯜꯒꯤꯔꯣ
ꯎꯝ ꯃꯃꯤꯡꯗꯣ ꯀꯥꯎꯔꯦ ꯍꯣꯏ ꯂꯣꯀꯦꯜ ꯂꯣꯀꯦꯜꯒ ꯇꯤꯟꯅꯕꯅꯦ ꯃꯣꯏ ꯃꯔꯨꯞ ꯑꯗꯨꯝ ꯇꯤꯟꯅꯔꯒ ꯃꯆꯥꯁꯨ ꯄꯣꯛꯄꯅꯤ
ꯑꯣ ꯑꯗꯨꯗꯤ ꯇꯥꯡꯉꯝꯃꯅꯤ ꯃꯣꯏꯒꯤꯗꯣ
ꯌꯥꯝ ꯇꯥꯡꯗꯦꯗ ꯆꯞ ꯃꯥꯟꯅꯩꯗ ꯑꯩꯈꯣꯏꯒꯤ ꯑꯩꯈꯣꯏꯒꯤꯒ
ꯑꯣ ꯑꯣ ꯍꯥꯎꯗꯤ ꯍꯥꯎꯕꯗꯣ
ꯍꯥꯎꯋꯤ ꯍꯥꯏꯌꯦ ꯈꯣꯏꯗꯒꯤ ꯍꯦꯟꯅ ꯍꯥꯎꯋꯦ ꯍꯥꯏꯌꯦ ꯑꯩꯈꯣꯏ ꯌꯦꯟꯗꯒꯤ ꯆꯥꯡꯎ ꯃꯥꯗꯣ ꯆꯥꯎꯗꯦ ꯑꯗꯨ ꯑꯣꯏꯔꯖꯨ ꯋꯥꯡꯒ ꯀꯪꯕ ꯑꯩ ꯌꯦꯡꯍꯟꯒꯦ
ꯎꯝ ꯀꯩꯅꯣ ꯊꯣꯛꯑꯦ ꯌꯥꯝ ꯊꯣꯛꯇꯕ꯭ꯔꯣ ꯍꯥꯏꯕ
ꯌꯥꯝ ꯊꯣꯛꯑꯦ ꯍꯥꯏꯑꯦ ꯃꯥꯗꯣ ꯑꯣ ꯌꯥꯝ ꯊꯣꯛꯑꯦ ꯍꯥꯏꯌꯦꯦ ꯀꯩꯅꯣ ꯇꯧꯔꯗꯤ ꯀꯛꯑꯗꯤ ꯌꯥꯝ ꯊꯣꯛꯑꯦ ꯍꯥꯏꯕꯅꯤ
ꯑꯗꯨꯗꯤ ꯐꯩꯌꯦꯅ
ꯀꯪꯉꯗꯤ ꯎꯕꯀꯣ ꯃꯁꯛꯇꯣ ꯍꯥꯎꯁꯨ ꯍꯥꯎꯕꯅꯦ ꯍꯥꯏꯌꯦ ꯑꯩ ꯆꯥꯕ ꯐꯪꯗ꯭ꯔꯤꯌꯦ ꯑꯗꯨꯕꯨ
ꯑꯗꯨ ꯇꯁ ꯇꯧꯗꯕ ꯑꯃ ꯄꯤꯌꯣ
ꯍꯥꯏꯈ꯭ꯔꯁꯤꯔꯥ ꯈꯪꯗꯦ ꯏꯆꯦꯕꯨ ꯇꯦ ꯆꯧꯑꯣ ꯑꯃ ꯄꯤꯈ꯭ꯔꯣ ꯍꯥꯏꯅꯀꯣ ꯐꯒꯤ ꯇꯧꯕꯅꯦ ꯎꯝ
ꯐꯒꯤꯒꯨꯝꯅ ꯇꯧꯔꯒꯀꯣ
ꯎ
ꯀꯩ ꯑꯤꯟꯖꯡ ꯊꯣꯡꯗꯣꯏꯔꯥ ꯉꯁꯤꯗꯤ
ꯍꯥꯥ
ꯍꯣꯔꯦꯟ ꯍꯣꯔꯦꯟ ꯅꯨꯡꯗꯥꯡꯗꯤ ꯀꯩ ꯑꯤꯟꯖꯥꯡ ꯀꯔꯤ ꯃꯊꯦꯜ ꯇꯧꯒꯦꯔꯣ
ꯑꯁ ꯃꯊꯦꯜꯁꯦ ꯈꯪꯗ꯭ꯔꯦꯅꯦ ꯑꯍꯥꯎꯕ ꯂꯩꯇꯦꯅꯦ ꯍꯥꯎꯇꯕ ꯉꯥꯛꯇ ꯑꯌꯨꯛꯇꯁꯨ ꯍꯋꯥꯏꯊꯔꯥꯛ ꯆꯥꯏ ꯅꯨꯡꯊꯤꯟꯗꯁꯨ ꯀꯩ ꯆꯥꯁꯤꯔ
ꯑ ꯏꯅꯦ ꯅꯪꯒꯤ ꯀꯩꯅꯣ ꯑ ꯃꯣꯏꯒꯤ ꯅꯣꯏꯒꯤ ꯄꯨꯄꯨꯗꯣ ꯂꯥꯛꯑꯕꯣ ꯢꯝꯐꯥꯜ ꯀꯩꯅꯣ ꯆꯠꯕ ꯑꯣ
ꯍꯣꯢ ꯑꯃꯨꯛ ꯆꯠꯀꯅꯤ ꯍꯥꯏꯕꯅꯦ
ꯑꯣ ꯍꯥ
ꯃꯤ ꯌꯥꯝ ꯂꯩꯕ꯭ꯔꯥ ꯍꯧꯖꯤꯛꯇꯤ ꯃꯤ ꯀꯌꯥ ꯂꯩꯕ꯭ꯔꯥ ꯅꯪꯒ
ꯍꯧꯖꯤꯛꯇꯤ ꯑꯩ ꯔꯨꯝꯗ ꯂꯩꯌꯦ ꯔꯨꯝꯗ ꯆꯪꯉꯦ
ꯎꯝ
ꯑꯁ ꯑꯩ ꯀꯩꯅꯣ ꯑꯗꯨꯗ ꯑꯩꯈꯣꯏ ꯔꯦꯟꯗ ꯂꯩꯔꯀꯥꯟꯗ ꯑꯗꯨꯝ ꯍꯤꯞꯄꯒ ꯂꯩꯕꯗꯣ ꯑꯗꯨꯒꯤ ꯏꯁꯇꯥꯗꯣ ꯇꯧꯋꯦꯕ ꯑꯩ ꯑꯩꯉꯣꯟꯗ
ꯑꯣ ꯑꯩꯁꯨ ꯑꯗꯨꯝ ꯍꯤꯞꯅꯤꯡꯕꯅꯦ ꯑꯩ ꯑꯩꯁꯨ ꯖꯣꯕ ꯀꯥꯔꯗ ꯆꯠꯂꯒ ꯀꯣꯃꯤ ꯌꯨꯝꯗ ꯑꯗꯨꯝ ꯍꯦꯞꯄꯅꯦ ꯎꯄꯥꯏ ꯂꯩꯇꯦ
ꯍꯤꯞꯅꯤꯡꯉꯦꯕ
ꯌꯥꯝ ꯌꯥꯝ ꯋꯥꯏꯑꯦꯕꯀꯣ ꯐꯝꯕꯗꯣ ꯂꯦꯕꯁꯨ ꯉꯝꯗꯦ ꯐꯝꯕꯁꯨ ꯉꯝꯗꯦ ꯑꯗꯨꯝ ꯍꯤꯞꯄꯒ ꯂꯩꯕꯅꯤ ꯎꯄꯥꯏ ꯂꯩꯇꯦ ꯑꯩꯈꯣꯏꯒꯤ ꯃꯑꯣꯡꯁꯦ ꯍꯦꯜꯗꯤ ꯑꯣꯏꯔꯔꯣꯏ ꯁꯨꯃꯥꯏꯅ ꯇꯧꯔꯒ ꯂꯩꯔꯗꯤ
ꯎ ꯇꯨꯔꯦꯟ ꯇꯨꯔꯦꯟꯗ ꯉꯥ ꯐꯥꯕ ꯆꯠꯁꯤꯔꯣ
ꯅꯪ ꯉꯥ ꯐꯥꯕ ꯍꯩꯕ꯭ꯔꯅꯦ ꯁꯛꯇꯣ ꯍꯥꯏ ꯌꯥꯔꯦꯗ ꯅꯪ ꯋꯥ ꯉꯥꯡꯕ ꯅꯨꯡꯉꯥꯏ ꯍꯥꯏꯅ ꯉꯥꯡꯒꯅꯨ ꯅꯪ ꯉꯥ ꯐꯥꯕ ꯍꯩꯇꯕꯗꯣ ꯑꯩꯅ ꯍꯩꯔꯝꯒꯅꯤ
ꯑ ꯑꯩꯩꯅ ꯍꯩꯔꯛꯒꯅꯤ ꯑꯩꯁꯨ ꯍꯩꯕꯅꯤꯍꯦ ꯀꯗꯥꯥꯏꯗꯒꯤ
ꯅꯪꯉꯣꯟꯗꯒꯤꯗꯤ ꯑꯩꯅ ꯍꯦꯜꯂꯝꯒꯅꯤ ꯍꯩꯕ ꯉꯥ ꯐꯥꯕꯗꯣ
ꯑꯗꯨꯗꯤ ꯅꯪꯗꯤ ꯂꯤꯕꯦꯜ ꯑꯃꯗ ꯀꯥꯔꯦꯅ ꯍꯥ ꯍꯥ ꯍꯥ
ꯐꯒꯤ ꯇꯧꯕꯅꯤꯗ
ꯇ꯭ꯔꯥꯏ ꯇꯧꯁꯦ ꯀꯝꯄꯤꯇꯤꯁꯟ ꯇꯧꯁꯦ
ꯌꯥꯕ꯭ꯔꯣ ꯆꯠꯁꯤꯔꯣ
ꯑꯁꯦꯡꯕ ꯏꯁꯤꯡ ꯏꯁꯤꯡ ꯆꯥꯎꯕ ꯃꯥꯜꯂꯦꯀꯣ ꯏꯁꯤꯡ ꯆꯥꯎꯔꯗꯤꯒꯦ ꯏꯟ ꯏꯟꯗꯣ ꯈꯪꯉꯦꯅ ꯑ ꯑꯗꯨ ꯑꯗꯨꯗꯣ ꯁꯦꯝꯃꯣ ꯑꯩꯈꯣꯏꯒꯤꯗꯤ ꯂꯩꯔꯦ ꯑꯗꯨ ꯁꯦꯝꯃꯣ ꯅꯣꯡꯃ ꯆꯠꯁꯤꯔꯥ ꯏꯀꯥꯏꯕ꯭ꯔꯥ ꯅꯨꯄꯥꯁꯤꯡꯕꯨ ꯄꯥꯈꯪꯁꯤꯡꯕꯨ
ꯅꯣꯛꯅꯤꯡꯉꯤꯍꯦ ꯄꯥꯈꯪꯁꯤꯡꯕꯨ ꯍꯥꯏꯌꯦ ꯑꯩꯈꯣꯏ ꯈꯨꯟꯅꯣ ꯄꯥꯈꯪ ꯑꯃꯥꯁꯨ ꯂꯩꯇꯦꯗ
ꯄꯥꯈꯥꯪꯕꯨ ꯌꯥꯝ ꯎꯁꯤꯠꯇꯕ ꯇꯧꯅꯨꯍꯦ
ꯑꯗꯨ ꯂꯩꯇꯕꯗꯣ
ꯑꯁꯦꯡꯕ ꯅꯣꯡꯃ ꯆꯠꯁꯦ ꯏ ꯏꯁꯤꯡ ꯆꯥꯎꯔꯗꯤ
ꯎꯝ ꯍꯌꯦꯡꯗꯤ ꯍꯌꯦꯡꯗꯤ ꯑꯃꯨꯛ ꯂꯥ ꯍꯌꯦꯡꯗꯤ ꯑꯗꯨꯝ ꯍꯥꯏꯔ ꯂꯩꯅꯤ
ꯎꯝꯅ ꯅꯍꯥꯟꯗꯣ ꯑꯩ ꯑ ꯃꯣꯏ ꯄꯞ ꯃꯣꯏ ꯄꯄꯥꯇꯣꯟꯒ ꯀꯩꯅꯣ ꯇꯧꯕꯅꯦ
ꯎꯝ ꯑꯗꯣ ꯐꯪꯔꯥ
ꯍꯥꯎ
ꯉꯥꯁꯤ
ꯑꯣ ꯑꯣ ꯉꯥꯏꯈꯣꯀꯣ ꯑꯩ ꯍꯣꯔꯦꯟ ꯇꯧꯔꯛꯀꯦ
ꯑꯣ ꯍꯣꯏ ꯍꯣꯏ